ꯎꯝ ꯅꯉꯥ ꯔꯨꯔꯁ
ꯅꯨꯡꯉꯥꯏꯔꯤꯌꯦ ꯅꯨꯡꯉꯥꯏꯔꯤꯕ꯭ꯔꯣ
ꯍꯣꯏ ꯍꯣꯏ ꯅꯨꯡꯉꯥꯏꯔꯤ
ꯆꯥꯛ ꯆꯔꯕꯣ
ꯍꯣꯏ ꯆꯥꯔꯦ
ꯑꯣ ꯀꯔꯤ ꯁꯪꯁꯒꯦ
ꯑꯩ ꯉꯁꯤ ꯌꯦꯟ ꯆꯥꯏ
ꯑꯣ ꯍꯥꯎꯅ ꯊꯥꯡ ꯆꯥꯏꯅ ꯂꯀꯦꯜ ꯭ꯌꯥꯟ ꯔ꯭ꯔ ꯕꯣꯏꯂꯔ ꯑꯣ
ꯅꯠꯇꯦꯒ ꯂꯦ ꯑꯣꯏꯒꯗꯤ ꯆꯥ ꯉꯝꯗꯦ ꯍꯣꯁꯇꯦꯜ ꯂꯩꯕꯅꯤꯅ
ꯑꯣ ꯑꯣ ꯑꯣ ꯅꯪꯗꯤ ꯍꯣꯁꯇꯦꯜ ꯂꯩꯔꯒ ꯐꯣꯟ ꯄꯥꯏꯕ ꯌꯥꯕ꯭ꯔꯣ
ꯑ ꯍꯣꯏ ꯍ ꯍꯣꯏ ꯑꯩꯈꯣꯏꯗꯤ ꯌꯥꯏ
ꯑꯣ ꯑꯣ
ꯀꯣꯂꯦꯖꯅꯤꯅ ꯑꯗꯨꯝ ꯄꯥꯏꯍꯜꯂꯦ
ꯑꯣ ꯑꯣ ꯐꯥꯏ ꯐ
ꯁꯤꯗꯤ ꯀꯩ ꯃꯊꯦꯜ ꯆꯥꯔꯦ
ꯑꯩꯗꯤ ꯗꯥꯜ ꯆꯥꯏꯗꯁꯤꯗꯤ
ꯌꯥꯝ ꯍ ꯑꯣꯏꯅꯤ ꯅꯗꯁ
ꯑꯁ ꯅꯣꯏ ꯍꯁꯇꯦ ꯑꯗꯨ ꯂꯩꯕꯁꯦ ꯏꯆꯦ ꯇꯥꯛ ꯍꯥꯏꯔꯗꯤ ꯌꯥꯝ ꯄꯦꯟꯕꯅꯦꯀꯣ ꯑꯩꯈꯣꯏꯗꯤ ꯃꯔꯛ ꯃꯔꯛꯇ ꯆꯥꯕꯅꯤꯅ ꯑꯗꯨꯝ ꯍꯥꯎꯕ ꯃꯇꯁꯨ ꯂꯩꯕꯀꯣ ꯑꯗꯨꯗ ꯅ ꯍꯁ ꯗꯤ ꯑꯁ ꯐꯖꯅ ꯄꯦꯜꯂꯦ ꯍꯥꯏꯕꯅꯦꯕ ꯑꯌꯥꯝꯝꯕꯗꯗꯥꯜ ꯆꯥꯔꯝ ꯟꯕ
ꯍꯣꯏ ꯑꯁ ꯑꯌꯥꯝꯕ ꯆꯥꯕꯅꯤꯅ ꯗꯥꯎꯕꯨꯗꯤ ꯍꯣꯏ ꯈꯤꯗꯤ ꯈꯤꯔꯦꯗ
ꯎꯝ
ꯑꯦꯚ꯭ꯔꯤ ꯗꯦ ꯑꯦꯚ꯭ꯔꯤ ꯃꯣꯔꯅꯤꯡꯜ ꯆꯕꯅꯤꯅ
ꯎꯝ
ꯗꯥꯜ ꯑꯣꯏꯔꯁꯨ ꯊꯣꯡꯕ ꯗꯤꯖꯥꯏꯟꯗꯣ ꯑꯗꯨꯝ ꯇꯣꯉꯥꯟꯅ ꯊꯣꯡꯉꯔꯗꯤ ꯐꯥꯎꯋꯦ ꯑꯃꯨꯛ ꯊꯣꯛ ꯃ ꯗꯤꯖꯥꯏꯟꯗ ꯑꯃꯨꯛ ꯑꯃꯨꯛ ꯊꯣꯡꯉꯒ ꯑꯃꯨꯛ ꯆꯥꯕꯅꯤꯅ ꯤꯕꯗꯣ
ꯎꯝ ꯍꯣꯏ ꯆꯁꯤ ꯌꯥꯝ ꯄꯤꯑꯃꯤꯅꯦ ꯆꯥꯃꯜꯂꯗꯤꯀꯣ
ꯍ
ꯃꯔꯛ ꯃꯔꯛꯇ ꯆꯥꯔꯗꯤ ꯑꯗꯨꯝ ꯍꯥꯎꯕꯁꯨ ꯂꯩꯕ
ꯍꯣꯏ ꯃꯔꯛ ꯃꯔꯥꯡꯛꯇꯅꯤ ꯑꯗꯨꯝ ꯆꯥꯕꯗꯤ ꯌꯥꯏ ꯑꯁ ꯑꯦꯕ꯭ꯔꯤꯗꯦ ꯆꯥꯕꯣꯏ ꯁꯤꯗꯤ
ꯎꯝ ꯑꯍꯟꯁꯤꯡꯁꯦ ꯗꯥꯎ ꯆꯥꯕꯁꯦ ꯍꯥꯎꯋꯦ ꯆꯥꯅꯤꯡꯗꯕꯁꯨ ꯂꯩ ꯆꯥꯅꯤꯡꯕ ꯃꯤꯁꯨ ꯂꯩꯌꯦꯕ ꯀꯅꯥꯒꯨꯝꯕꯕꯁꯤꯦ ꯑꯩꯒꯤ ꯕ꯭ꯔꯥꯗꯔ ꯃꯥꯜꯂꯑꯦ ꯃꯍꯗꯤꯤ ꯅꯤꯇꯤ ꯗꯥꯜ ꯆꯥꯅꯤꯡꯕ
ꯎꯝ
ꯁꯥ ꯊꯣꯡꯉꯁꯨ ꯗꯥꯜ ꯊꯣꯡꯒꯅꯤ ꯑꯇꯣꯞꯄ ꯏꯟꯁꯥꯡ ꯊꯅ ꯁꯨꯗꯥꯁꯦꯅꯤꯇꯤ ꯑꯩꯈꯣꯏ ꯑꯗꯨꯦ ꯗꯥꯎꯁꯦ ꯑꯗꯨꯝ ꯆꯥꯔꯦ ꯅꯨꯡꯉꯥꯏꯔꯦ ꯐꯖꯅ ꯖꯥꯅꯉꯣꯏ ꯈꯠꯈ꯭ꯔꯦ
ꯁꯤ ꯍꯣꯏꯗꯤ ꯑ
ꯍꯞꯇꯥ ꯍꯞꯇꯥꯗ ꯑꯗꯨꯝ ꯀꯤꯩꯅꯣꯗꯤꯤ ꯆꯥꯕ꯭ꯔꯥ ꯅꯗ꯭ꯔꯒ
ꯣꯏ ꯁ꯭ꯋꯥꯏꯗꯗꯤ ꯍꯞꯇꯥꯗ ꯑꯅꯤ ꯉꯥꯒ ꯄꯥꯔꯗꯤ ꯑꯍꯨꯝꯔꯛ ꯆꯥꯏ ꯑꯗꯨ ꯌꯦꯔꯨꯝ ꯆꯥꯕ ꯅꯨꯃꯤꯠ ꯑꯃ
ꯑꯣ ꯑꯗꯨ ꯑꯣꯏꯔꯗꯤ ꯑꯗꯨꯝ ꯍꯥꯎꯕ ꯆꯥꯏꯅꯦꯀꯣ
ꯍꯣꯏ ꯍꯥꯎꯕꯗꯤ ꯑꯗꯨꯝ ꯆꯥꯏꯗ ꯑ ꯆꯥꯃꯟꯕꯒꯤ ꯍꯥꯏꯕꯗꯣ ꯊꯣꯡꯕ ꯗꯤꯖꯥꯏꯟꯗꯣ ꯑꯃꯨꯛ ꯑꯗꯨ ꯊꯣꯡꯉꯒ ꯄꯤ ꯄꯤꯕꯗꯣ ꯑꯩꯈꯣꯏ ꯑꯆꯥꯕꯗꯣ ꯤꯕ ꯍꯧꯔꯦ
ꯑꯣ
ꯄꯄ ꯀꯥꯟꯗꯗꯤ ꯌꯥꯝ ꯍꯥꯎꯔꯝꯕꯅꯦꯕ ꯑꯗꯨꯗ ꯋꯥꯟ ꯏꯔ ꯇꯨ ꯏꯌꯥꯔ ꯂꯩꯔꯛꯄꯅꯤꯅ ꯑꯃꯨꯛ ꯁꯦꯝ ꯑꯁꯇꯥꯥꯎꯗ ꯆꯥꯔꯕꯅꯤꯅ
ꯍ ꯑꯇꯣꯞꯄ ꯌꯦꯟꯁꯥꯡꯗꯤ ꯑꯁꯥ ꯑꯣꯏꯔꯁꯨ ꯑꯇꯣꯞꯄ ꯁꯟ ꯁꯥꯒꯨꯝꯕꯗꯤ ꯐꯪꯗ꯭ꯔꯣ ꯑꯗꯨꯒꯨꯝꯕꯗꯤ ꯄꯤꯔꯝꯔꯣꯏꯀꯣ
ꯑꯍꯣꯏ ꯄꯤꯗꯦ ꯑꯣꯏ
ꯑꯣꯁꯥ ꯑꯣꯛꯁꯥꯁꯨ ꯄꯤꯗꯦ
ꯍꯣꯏ ꯁꯥꯥ ꯆꯥꯒꯗꯕꯁꯨ ꯔꯤꯂꯤꯖꯟ ꯑꯁ ꯄꯧꯁꯥ ꯆꯥꯒꯗꯕꯁꯨ ꯌꯥꯗꯕꯅꯤꯅꯀꯣ
ꯑꯣ ꯑꯣ
ꯎꯝ
ꯍꯣꯏ ꯍꯣꯏ ꯑꯗꯨꯒꯨꯝꯕ ꯌꯥꯝ ꯂꯩꯕꯅꯤ ꯑꯗꯨꯝ ꯑꯁꯤ ꯀꯩꯅꯣ ꯆꯤꯡꯒꯨꯝꯕꯗꯗꯤ ꯄꯪꯆꯥ ꯆꯥꯕꯁꯨ ꯂꯩꯑꯦ ꯑꯗꯣ ꯇꯝꯄꯥꯛꯇꯗꯤꯀꯣ ꯃꯣꯏꯗꯤꯁꯦ ꯒꯨꯝꯕꯁꯨ ꯉꯥꯛꯑꯒ ꯆꯤꯛꯀꯟꯗꯣ ꯑꯗꯨ ꯉꯥꯛꯇ ꯐꯪꯕꯅꯤꯗ ꯁꯥ ꯆꯥꯔꯁꯨ
ꯆꯥꯅꯤꯡꯉꯗꯤ ꯑꯩꯈꯣꯏꯅ ꯄꯩꯁꯥ ꯄꯨꯊꯣꯛꯎꯔ ꯑꯗꯨꯝ ꯆꯥꯕꯗꯤ ꯐꯪꯉꯦꯅ ꯑꯗꯣ
ꯑꯣ ꯑꯣ ꯆꯤꯀꯟꯒꯨꯝꯕꯕꯁꯤꯦ ꯆꯞꯃꯟꯂꯁꯤ ꯑꯗꯨꯝ ꯆꯥꯅꯤꯡꯗꯕ ꯄꯣꯅꯤ
ꯍꯣꯏ ꯑꯁ ꯕꯣꯏꯂꯔꯗꯤ ꯈꯤꯗꯤ ꯤꯈ꯭ꯔꯦꯗ ꯆꯥꯅꯤꯡꯕ ꯐꯥꯎꯗ ꯑꯗꯨ ꯑꯗꯨꯔꯦ
ꯎꯝ ꯊꯤꯀꯥꯟ ꯊꯣꯡꯉ ꯍꯥꯏꯔꯁꯨ ꯆꯥꯅꯤꯡꯕ ꯐꯥꯎꯗꯦꯕ
ꯍꯣꯏ ꯂꯝꯌꯦꯟꯒꯨꯝꯕ ꯑꯣꯏꯔꯗꯤ ꯌꯥ ꯄꯂ
ꯎ
ꯆꯅꯤ ꯑꯃ ꯐꯥꯎꯕꯗꯦ
ꯎꯝ ꯆꯤꯡꯗ ꯆꯠꯄ ꯀꯥꯟꯗꯗꯤꯀꯣ ꯏꯟꯁꯥꯡꯗꯣ ꯑꯗꯨꯃꯥꯏꯅ ꯃꯤꯍꯥꯟꯒꯨꯝꯕꯨꯁꯨꯗ ꯑ ꯐꯉꯦꯕ ꯎꯝ ꯁꯤ ꯃꯣꯏꯗꯗꯤ ꯀꯛ ꯀꯥꯏ ꯍꯧꯖꯤꯛꯀꯥꯟꯗꯤ ꯐꯪꯗ꯭ꯔꯦ ꯕ꯭ꯔꯣꯏꯂꯔ ꯅꯍꯥꯎꯕ ꯁꯥꯦ ꯁꯤ
ꯑꯣ ꯕꯣꯏꯂꯔ ꯅꯠꯇ꯭ꯔꯁꯨ ꯑꯩꯈꯣꯏ ꯂꯣꯀꯦꯜ ꯌꯦꯟ ꯕꯣꯏꯂꯔ ꯅꯠꯇ꯭ꯔꯁꯨ ꯀꯣꯏꯂꯔꯒꯨꯝꯕ ꯑꯗꯨꯝꯕ ꯑꯣꯏꯔꯦꯗꯤ ꯈꯔ ꯍꯥꯎꯒꯗꯕꯗꯣ ꯕꯣꯏꯂꯔꯗꯤ
ꯎꯝ ꯑꯗꯨꯅꯤ ꯑꯩꯈꯣꯏꯗꯤ ꯍꯧꯖꯤꯛꯀꯥꯟꯗꯣ ꯑ ꯀꯩꯅꯣ ꯆꯥꯅꯤꯡꯉꯥꯏ ꯉꯥꯛꯇ ꯌꯣꯛꯄ ꯇꯔꯥꯒꯨꯝꯕ
ꯑꯥ
ꯑꯗꯨꯒ ꯑꯩꯈꯣꯏꯅ ꯌꯣꯛꯂꯒ ꯆꯤꯟꯖꯥꯛꯇꯣ ꯃꯤꯛꯁ ꯇꯧꯔꯒ ꯅꯥꯄꯤ ꯌꯥꯝ ꯄꯤꯕ ꯑꯗꯨꯒꯤ ꯑꯁ ꯂꯣꯀꯦꯜꯒꯤ ꯇꯥꯏꯞꯇ ꯂꯣꯀꯦꯜꯒ ꯆꯞ ꯃꯥꯟꯅ ꯀꯟꯕꯁꯨꯀꯣ ꯑꯗꯨꯒ ꯌꯥꯝ ꯍꯥꯎꯕꯅꯤ ꯃꯁꯥꯅ ꯌꯣꯛꯄꯗꯤ ꯂꯩꯔꯒꯨꯝꯕ ꯑꯣꯏꯔꯁꯨ ꯍꯥꯎꯋꯦꯕ
ꯑ ꯍ
ꯎ ꯃꯣꯏꯗꯤ ꯆꯥꯎꯅꯤꯡꯉꯥꯏ ꯆꯥꯎꯅꯤꯡꯉꯥꯏ ꯍꯥꯏꯅ ꯍꯤꯗꯥꯛꯀꯨꯝꯕ ꯀꯥꯞꯄ ꯍꯤꯗꯥꯛꯀꯨꯝꯕ ꯄꯤꯕ ꯑꯗꯨꯃꯥꯏꯅ ꯇꯧꯔꯗꯤ ꯂꯩꯌꯔꯁꯨ ꯍꯥꯎꯗꯦꯕꯀꯣ ꯑꯗꯨ ꯃꯁꯥꯒꯤ ꯌꯨꯝꯗ ꯌꯣꯛꯄꯗꯤ ꯐꯖꯅ ꯍꯥꯎꯋꯤ
ꯑ
ꯍꯣꯇꯦꯜꯒꯤ ꯇꯥꯏꯞꯇ ꯆꯥꯎꯕꯨꯗꯤ ꯌꯥꯝ ꯆꯥꯎꯔꯣꯏꯕ ꯃꯥꯗꯤꯀꯣ ꯄꯤꯛꯔꯒ ꯑꯗꯨꯝ ꯂꯣꯀꯦꯜꯒꯤ ꯃꯟ ꯁꯤꯠꯂꯒ ꯌꯥꯝ ꯍꯥꯎꯕ ꯍꯥꯏꯕ ꯇꯥꯔꯦ
ꯍꯣꯏ ꯎꯝ ꯂꯥꯏꯌꯔ ꯅꯠꯇꯕ ꯒ꯭ꯂꯤꯁꯇꯔ ꯍꯥꯏꯅ ꯑꯃꯁꯨ ꯂꯩꯕꯅꯤ ꯈꯪꯕꯁꯦ
ꯑꯣ ꯈꯪꯗꯦ ꯑꯗꯨꯗꯤ ꯑꯩꯗꯤ ꯑꯩꯈꯣꯏꯒꯤꯁꯨ ꯂꯩꯃꯛꯇꯤ ꯅꯠꯇꯦ ꯍꯥꯏꯅꯗꯤ ꯍꯥꯏꯌꯦ ꯑꯗꯨ ꯃꯃꯤꯡ ꯑꯩꯅ ꯈꯪꯗꯕ ꯂꯩꯑꯔꯒꯗꯤ ꯌꯥꯝ ꯇꯣꯉꯥꯟꯗꯤ ꯇꯣꯉꯥꯜꯂꯦꯕ
ꯍ ꯊꯦꯡꯨ ꯌꯦꯟꯁꯦ ꯇꯣꯉꯥꯟ ꯇꯣꯉꯥꯟ ꯂꯩꯕꯅꯤꯅ ꯈꯪꯉꯦ ꯂꯩꯔꯔ ꯂꯩꯌꯦ ꯀꯣꯏꯂꯔ ꯄ꯭ꯂꯌꯦ
ꯎꯝ
ꯀꯩ ꯀꯕ ꯏꯆꯦꯈꯣꯏꯗꯤ ꯕꯣꯜ ꯌꯦꯡꯗꯕ꯭ꯔꯣ
ꯕꯣꯜ ꯌꯦꯡꯕꯅꯦ ꯑꯩꯈꯣꯏꯁꯨ ꯀꯣ ꯉꯁꯤ ꯉꯁꯤꯁꯨ ꯂꯩꯕ꯭ꯔꯥ ꯄꯨꯡ ꯀꯌꯥꯗ ꯂꯩꯕ꯭ꯔꯥ
ꯍꯧꯖꯤꯛ ꯍꯧꯔꯝꯅꯤ ꯏꯂꯚꯦꯟ ꯊꯥꯔꯇꯤꯒꯤ ꯏꯖꯤꯞꯇ ꯑꯁꯇ꯭ꯔꯂꯤꯌꯥ ꯂꯩ ꯑꯗꯨꯗꯨ ꯑꯄꯨꯡ ꯑꯍꯨꯝꯗ ꯁꯨ ꯑꯥꯔꯖꯦꯟꯇꯤꯅꯥꯒ ꯀꯣ ꯕꯔꯗꯦ ꯂꯩꯕꯅꯤ
ꯑꯣ ꯑꯔꯖꯦꯟꯇꯥꯅꯥꯒꯤꯗꯗꯤ ꯌꯥꯝꯌꯥꯝꯕꯗꯤ ꯌꯥꯡꯅꯤꯡꯉꯦ ꯑꯩꯈꯣꯏꯗꯤ ꯍꯦꯛ ꯌꯥꯡꯉꯤꯗꯅ ꯇꯪꯅꯤꯡꯕꯗꯀꯣ ꯂꯣꯏꯅꯃꯛ ꯌꯥꯡꯕ ꯉꯝꯗꯕ ꯌꯥꯡ ꯌꯥꯡꯕꯗꯤ ꯌꯥꯡꯕꯅꯤ ꯑꯩꯈꯣꯏꯁꯨ
ꯑꯥ
ꯣꯣ ꯇꯣꯗ ꯑꯣ ꯅꯈꯣꯏꯗ ꯀꯅꯥ ꯀꯅꯥꯕꯨ ꯁꯞꯄꯣꯔꯠ ꯇꯧꯔꯒ ꯌꯦꯡꯅꯕ꯭ꯔꯣ
ꯍꯣꯏꯁꯦ ꯖꯄꯥꯟꯒ ꯇ ꯀꯦ ꯑꯗꯨꯒ ꯑꯥꯔꯖꯦꯟꯇꯤꯅꯥ ꯇꯧꯋꯦ ꯕ꯭ꯔꯥꯖꯤꯜ ꯇꯧꯋꯦ ꯑꯗꯨꯗ ꯖꯄꯥꯟꯗꯤ ꯁꯤꯈ꯭ꯔꯦꯗꯅ ꯖꯄꯥꯟꯗ ꯁꯄꯣꯔꯠꯗꯤ ꯇꯧꯕꯅꯦ ꯀꯥꯔꯗꯤꯅꯦ ꯕ꯭ꯔꯥꯖꯤꯜꯅ ꯍꯥꯠꯈ꯭ꯔꯦ ꯍꯧꯖꯤ ꯉꯥꯏꯔꯤꯁꯦ ꯑꯔꯖꯦꯟꯇꯤꯅꯥ ꯑꯥꯔꯖꯦꯟꯇꯤꯅꯥꯒ ꯕ꯭ꯔꯥꯖꯤꯜꯒꯒ ꯉꯥꯏꯔ
ꯑꯣ ꯍꯣꯏ ꯑꯗꯨ ꯅꯍꯥꯟꯗꯣ ꯃꯈꯣꯏ ꯑꯩꯒꯤ ꯃꯔꯨꯞꯁꯤꯡꯗꯨꯀꯣ ꯃꯤꯗꯨ ꯒ꯭ꯔꯨꯞ ꯒ꯭ꯔꯨꯞ ꯁꯦꯝꯕ ꯒ꯭ꯔꯨꯞ ꯒ꯭ꯔꯨꯞ ꯁꯦꯝꯃꯒ ꯄꯩꯁꯥ ꯈꯥꯏꯕ ꯀꯣ ꯑꯗꯨꯝ ꯆꯅꯤ ꯆꯅꯤ ꯆꯍꯨꯝ ꯑꯗꯨꯃꯥꯏꯅ ꯈꯥꯏꯕ ꯈꯥꯏꯔꯒ ꯃꯣꯏꯁꯦ ꯄꯣꯔꯠ ꯇꯧꯕ ꯃꯤꯅ ꯉꯝ꯭ꯔꯗꯤ ꯄꯩꯁꯥ ꯐꯪꯅꯕꯀꯣ ꯑꯗꯨꯒ ꯃꯣꯏ ꯄꯩꯁꯥ ꯐꯪꯗ꯭ꯔꯗꯤ ꯄꯩꯁꯥ ꯑꯗꯨꯝ ꯐꯪꯗꯕ ꯑꯗꯨꯅ ꯑꯩꯒꯤ ꯃꯔꯨꯞꯇꯨ ꯂꯤꯁꯤꯡ ꯇꯔꯥ ꯍꯦꯟꯅ ꯐꯪꯉꯦ ꯍꯥꯏꯅ ꯍꯥꯏꯔꯂꯦ ꯑꯗꯨ ꯍꯣꯏ ꯦ ꯇꯧꯔꯒ ꯑꯗꯨꯒꯤ ꯑꯩꯅ ꯑꯣ ꯂꯤꯁꯤꯡ ꯇꯔꯥꯗꯤ ꯅꯪꯒꯤꯁꯤ ꯌꯥꯝꯃꯛꯍꯦ ꯍꯥꯏꯔ ꯃꯣꯏꯅꯦ ꯉꯝꯕꯅꯤ ꯍꯥꯏ ꯦꯕ ꯇꯧꯔꯒ ꯀꯣ ꯑꯗꯨꯒꯤ ꯐꯪꯕ ꯍꯥꯏꯅ ꯇꯧꯔ ꯑꯗꯨꯒꯤ ꯑꯦ ꯑꯁꯨꯃꯥꯏꯅ ꯃꯤꯅ ꯕꯣ ꯁꯥꯟꯅꯔ ꯅꯪ ꯄꯩꯁꯥ ꯐꯪꯗ꯭ꯔꯦꯍꯦ ꯍꯥꯏꯅ ꯑꯩꯅ ꯐꯥꯒꯤ ꯇꯧꯕꯤꯕꯅꯦꯕ ꯅꯨꯄꯥꯁꯤꯡꯗꯤ ꯌꯥꯝ ꯇꯥꯎꯅꯏꯀꯣ ꯑꯗꯨꯒꯨꯝꯕꯀꯣ
ꯍꯣꯏ ꯍꯣꯏ ꯌꯥꯝ ꯇꯧꯅꯅꯤ ꯁꯤꯗꯒꯤ ꯁꯤ ꯀꯕꯗꯤ ꯄꯩꯁꯥ ꯇꯥꯟꯕꯁꯨ ꯌꯥꯝ ꯂꯩꯔꯕꯅꯤꯅ ꯃꯣꯏ ꯕꯦꯠ ꯇꯧꯔꯒ ꯃꯃꯥ ꯇꯤꯝꯗꯣ ꯁꯤꯃꯨꯛ ꯄꯤꯒꯅꯤ ꯀꯥꯏꯅ ꯌꯦꯦꯝ ꯇꯣꯡꯕ ꯃꯤꯁꯨ ꯌꯥꯎꯔꯕꯝꯅꯦ
ꯑꯥ ꯑꯁꯄ ꯖꯅ ꯌꯥꯎꯋꯦ ꯄꯩꯁꯥ ꯌꯥꯝ-ꯌꯥꯝ ꯐꯪꯕ ꯃꯤ ꯐꯪꯕ ꯃꯤ ꯌꯥꯝ ꯌꯥꯎꯋꯦ꯫ ꯑꯩꯅ ꯅꯣꯏ ꯉꯥꯏꯔꯦꯍꯦ ꯉꯥꯝꯗꯕ ꯁꯤꯡꯗꯤ ꯋꯥꯔꯝꯒꯅꯤꯍꯦ ꯉꯥꯝꯕ ꯁꯤꯡꯗꯤ ꯅꯨꯡꯉꯥꯏꯔꯦꯍꯦ ꯍꯥꯏꯅ ꯍꯥꯏꯕꯤꯕ꯫
ꯍꯥꯥ ꯕꯦꯠ ꯇꯧꯔꯔꫭꯏ ꯁꯦ꯫ ꯉꯝꯕ ꯃꯤꯗꯤ ꯌꯥꯝ ꯇꯣꯡꯕ ꯑꯗꯨ ꯉꯝꯗꯕ ꯃꯤꯕꯨꯗꯤ ꯑꯃꯨꯛ
ꯅꯣꯏ ꯑꯥ ꯇꯝꯄꯥꯛꯇꯗꯤ ꯑꯥ ꯑꯗꯨꯒꯨꯝꯕꯁꯨ ꯌꯥꯝ ꯇꯧꯗꯤ ꯇꯧꯋꯦ ꯑꯗꯨ ꯆꯤꯡꯗꯗꯤꯀꯣ ꯌꯥꯡꯕ ꯇꯨ ꯌꯥꯝ ꯅꯨꯡꯉꯥꯏꯕꯅꯦ ꯍꯥꯏꯕꯗꯤ ꯇꯤꯚꯤ ꯂꯩꯕꯒꯤ ꯌꯨꯝꯗ ꯄꯨꯂꯥꯞ ꯂꯥꯡꯔꯒ ꯀꯣ ꯁꯤꯡꯖꯨꯒꯨꯝꯕ ꯆꯥꯔꯒ ꯀꯣ ꯌꯥꯡꯕꯁꯨ ꯇꯨꯝꯅꯤꯡꯕꯁꯨ ꯐꯧꯗꯕꯅꯦꯕ꯫ ꯑꯗꯨꯒ ꯍꯝ ꯍꫭꯏ-ꯍꫭꯏ꯫ ꯍꯟꯗꯛꯇꯤ ꯐꯦꯃꯤꯂꯤ ꯉꯥꯛꯇ ꯉꯥꯏꯕꯒꯤ ꯑ ꯇꯤꯚꯤ ꯌꯥꯡꯔꯩꯗꯅ꯫ ꯑꯗꯨꯝ ꯇꯨꯝꯅꯤꯡꯔꯅꯤ ꯑꯗꯨꯃꯥꯏꯅ ꯇꯧꯕ꯫
ꯕꫭꯜ ꯌꯦꯡꯕ ꯍꯥꯏꯕꯁꯤꯅ ꯃꯤ ꯌꯥꯝꯃ ꯀꯥꯟꯗꯅ ꯏꯟꯇꯔꯦꯁ ꯑꯗꯨꯝ ꯍꯦꯟꯒꯠꯄꯅꯤꯗ꯫
ꯍꯣꯏ ꯑꯗꯨꯅꯤꯕ ꯇꯨꯝꯁꯨ ꯇꯨꯝꯅꯤꯡ ꯍꯣꯏ ꯃꯁꯥ ꯃꯁꯥꯒꯤ ꯕꯣꯜ ꯌꯥꯡꯕꯗꯅ ꯃꯤ ꯑꯩꯒꯤ ꯅ ꯉꯝꯒꯅꯤ ꯑ ꯗꯨꯅ ꯑꯗꯨ ꯇꯧꯔꯦ ꯍꯥꯏꯕꯁꯤꯅꯀꯣ ꯍꯦꯟꯅ ꯅꯨꯡꯉꯥꯏꯔꯕ ꯑꯗꯨꯒꯤ ꯇꯨꯝꯅꯤꯡꯕ ꯐꯥꯎꯗꯕ꯫
ꯍꯣꯏ ꯑꯗꯨ ꯅꯨꯡꯉꯥꯏꯕ ꯂꯧꯅꯥꯔꯒ ꯁꯦꯟ ꯗꯨꯉꯥꯟ ꯑꯗꯨꯉꯥꯟ ꯂꯩ ꯂꯩꯔꯒ ꯁꯞꯄꯣꯔꯠ ꯇꯧꯕꯗꯨꯅ ꯅꯨꯡ ꯈ꯭ꯋꯥꯏꯗꯒꯤ ꯅꯨꯡꯉꯥꯏꯕꯅꯤ ꯑꯗꫭ꯫
ꯍꯣꯏ ꯑꯗꯨꯅꯦ꯫
ꯃꯤ ꯌꯥꯝꯗ꯭ꯔꯦ ꯈꯨꯟꯗꯅ ꯕꯦꯁꯇꯤ ꯇꯥꯕꯅꯤ ꯕꯣꯜꯒꯨꯝꯕ ꯌꯦꯡꯕ ꯃꯇꯝꯗꯗꯤ꯫
ꯍꯣꯏ ꯃꯥꯅꯦ꯫ ꯈꯨꯟꯗꯅ ꯕꯦꯁꯅꯤ ꯁꯤꯡꯖꯨꯒꯨꯝꯕ ꯃꯤ ꯑꯃꯅ ꯑꯃ ꯄꯨꯔꯛ ꯄ ꯃꯤ ꯑꯃꯅ ꯑꯃ ꯄꯨꯔꯛꯔꯕ ꯇꯧꯔꯀꯣ ꯁꯤꯡꯖꯨ ꯆꯥꯔꯅꯤ ꯁꯤꯡꯖꯨ ꯆꯥꯗ꯭ꯔꯗꯤ ꯍꯩ ꯉꯥꯒꯨꯝꯕꯗꯣ ꯁꯦꯝ ꯆꯥꯕꯅꯤ ꯑꯁ꯫ ꯆꯥꯅꯤꯡꯗ꯭ꯔꯁꯨ ꯑꯗꯨꯝ ꯅꯨꯡꯉꯥꯏꯕꯅꯤꯗ꯫
ꯍꯣꯏ ꯅꯨꯡꯉꯥꯏꯕꯅꯦ꯫
ꯁꯤꯡꯖꯨꯗꯤ ꯑ ꯑꯦꯕ꯭ꯔꯤꯇꯥꯏꯝ ꯑꯗꯨꯝ ꯆꯥꯕ ꯌꯥꯏꯕ꯫
ꯍꯣꯏ꯫
ꯑꯍ
ꯁꯤꯡꯖꯨꯕꯨꯗꯤ ꯑꯗꯨꯝ ꯍꯥꯎꯋꯦꯕ꯫
ꯍꯣꯏ ꯁꯤꯡꯖꯨꯗꯤ ꯑꯁ ꯃꯤ ꯌꯥꯝꯔꯗꯤ ꯑꯗꯨꯝ ꯍꯥꯎꯕꯅꯦꯕ꯫
ꯑꯥ꯫
ꯇꯤꯚꯤꯁꯨ ꯈꯨꯟꯒꯨꯝꯕꯗꯗꯤ ꯆꯤꯡꯒꯨꯝꯕꯗꯗꯤ ꯇꯤꯕꯤꯁꯨ ꯂꯣꯏꯅꯃꯛ ꯊꯝꯗꯕꯅꯤꯅꯅꯦ ꯇꯤꯚꯤ ꯌꯥꯝ ꯇꯤꯚꯤ ꯂꯩꯕ ꯌꯨꯝꯗ ꯄꯨꯂꯞ ꯄꯨꯂꯞ ꯄꯨꯂꯞ ꯆꯠꯅꯕꯅꯦ꯫
ꯑꯗꯨꯎꯅꯤ ꯄꯦꯁ ꯇꯥꯔꯤꯗꫭ꯫
ꯍꯣꯏ ꯑꯗꯨꯅꯦ꯫
ꯖꯟ ꯑꯩꯁꯨ ꯈꯪꯉꯝꯃꯦ ꯇꯨ ꯊꯥꯎꯖꯟ ꯐꯣꯔꯇꯤꯟꯒꯨꯝꯕ ꯑꯗꯨꯋꯥꯏꯗ ꯐꯤ ꯑꯉꯥꯡ ꯑꯣꯏꯔꯤ꯫ ꯑꯗꯨ ꯃꯇꯝꯗ ꯑꯩꯈꯣꯏ ꯈꯨꯟꯗ ꯇꯤꯚꯤꯁꯦ ꯌꯥꯝꯗꯕ꯫ ꯑꯗꯨꯗ ꯂꯥꯏꯠꯁꯨ ꯔꯤꯒꯨꯂꯔ ꯑꯣꯏꯗꯣꯏ ꯖꯦꯅꯦꯔꯦꯇꯔ ꯌꯦꯡ ꯌꯦꯡꯒꯗꯕ ꯃꯤꯁꯤꯡꯅ ꯊꯥꯎꯗꯣ ꯄꯨꯔꯛꯑꯦ ꯌꯨꯝ ꯃꯄꯨꯗ ꯖꯦꯅꯦꯔꯦꯇꯔꯒ ꯇꯤꯚꯤ ꯄꯨꯊꯣꯛꯈ꯭ꯔꯕꯅꯤꯅ ꯑꯩꯈꯣꯏ ꯌꯦꯡꯕ ꯂꯥꯛꯄ ꯃꯤꯁꯤꯡꯅ ꯊꯥꯎ ꯄꯨꯔꯛꯄ ꯑꯗꯨ ꯁꯞꯄꯣꯔꯠ ꯇꯧꯔꯒ ꯂꯧꯅꯕꯗ ꯅꯨꯡꯉꯥꯏꯕꯅꯦꯕ ꯑꯉꯥꯡ ꯑꯣꯏꯔꯁꯨ ꯑ ꯇꯦꯁꯇꯤ ꯈꯪꯍꯧꯈ꯭ꯔꯦꯕ ꯑꯗꯣ ꯈꯨꯟꯒꯤꯗ
ꯑꯥ ꯍꯣꯏ ꯍꯣꯏ ꯅꯨꯄꯥꯁꯤꯡꯗꯤ ꯌꯥꯝ ꯅꯨꯡꯉꯥꯏꯕꯅꯦ ꯑꯦ ꯑꯉꯥꯡ ꯑꯣꯏꯔꯁꯨꯀꯣ
ꯑꯩꯈꯣꯏ ꯅꯨꯄꯤ ꯍꯦꯟꯅꯗꯤ ꯅꯨꯄꯥꯁꯤꯡꯅ ꯐꯨꯠꯕꯣꯜꯁꯤ ꯌꯥꯝ ꯏꯟꯇꯔꯦꯁ ꯂꯩꯕꯅꯤ
ꯍꯣꯏ